ꯍꯜꯂꯣ
ꯇꯥꯗꯕ꯭ꯔꯣ
ꯀꯥꯏꯕꯥ ꯇꯥꯔꯦ
ꯑꯩꯉꯣꯟꯗꯥꯗꯤ ꯂꯥꯛꯇꯦꯕ ꯑꯗꯨꯗꯨꯒꯤꯅꯦꯕ
ꯎꯝ ꯌꯥꯔ ꯑꯗꯨ ꯑꯣꯏꯏꯗ
ꯑꯥ ꯍꯥꯏꯗꯤ ꯑꯥ ꯑꯞꯗꯦꯠ ꯇꯧꯈꯠꯇꯕꯩꯔꯥ ꯀꯩꯒꯤꯅꯣ ꯒ꯭ꯌꯥꯟ
ꯌꯥ ꯋꯥꯔꯤ ꯋꯥꯔꯤꯗꯣ ꯃꯤꯅꯤ ꯌꯥꯔ ꯍꯥꯔ ꯆꯇ
ꯑꯣꯀꯦ
ꯑꯣ
ꯃꯣꯏ ꯍꯥ
ꯀꯗꯅꯣ
ꯑꯩ ꯍꯤꯄꯝꯕꯅꯦ
ꯎꯝ
ꯃꯩꯗꯤꯂ ꯑꯕꯣ
ꯅꯃꯁꯦ
ꯍ ꯇꯥꯔꯦ ꯆ ꯀꯩ ꯏꯟꯁꯥꯡ ꯊꯣꯡꯗꯅ
ꯑꯗꯨꯒꯤ ꯇꯥꯃꯣ ꯅꯣꯡꯃꯣꯗꯨ ꯀꯧꯕꯅꯨ
ꯎꯝ ꯁꯨꯝ ꯈꯟꯕꯗ ꯀꯥꯏꯗꯕ꯭ꯔꯅ ꯈꯟꯕ ꯑꯗꯨꯒꯤꯅꯦ
ꯀꯥꯏ
ꯑꯣꯀꯦ ꯑꯗꯨ ꯀꯩ ꯁ ꯊꯣꯡꯗꯅ
ꯍꯋꯥꯏꯃꯨꯁꯣꯏ ꯊꯣꯡꯁꯦꯅ ꯇꯧꯕꯅꯦ ꯃꯃꯥꯡ ꯍꯋꯥꯏ ꯂꯥꯛꯆꯈꯤꯕꯅꯦ ꯍꯧꯖꯤꯛ ꯑꯦꯟꯁꯥꯡ ꯌꯣꯟꯕ ꯂꯥꯛꯑꯝꯃꯦ ꯍꯣꯏ ꯆꯥꯝꯃꯤꯡꯝꯒ ꯎꯃꯣꯛꯀ ꯂꯩꯍꯧꯋꯦ ꯎꯃꯣꯛꯀ ꯐꯖꯗꯗꯤ ꯍꯧꯗꯣꯏꯅꯦ
ꯎꯝ ꯍꯋꯥꯏ ꯍꯋꯥꯏ ꯀꯩ ꯀꯩ ꯍꯋꯥꯏ ꯅꯣ ꯍꯧꯖꯤꯛꯀꯤ ꯇꯥꯍꯧꯕ‌ꯔ‌ꯣ ꯑꯦ ꯍꯋꯥꯏ ꯆꯔꯁꯨ ꯌ ꯂꯥꯛꯄ ꯑꯃ ꯒꯥꯔꯤꯗ ꯂꯥꯛꯄꯗꯨꯣ ꯅꯠꯇ꯭ꯔꯣ
ꯃ ꯀꯠꯇꯅ ꯄ ꯍꯦꯍꯦꯛꯀꯣ ꯑ ꯂꯥꯛꯑ ꯑꯗꯨꯝꯕ
ꯎꯝ ꯍꯥꯏꯗꯤ ꯑꯗꯨꯃꯥꯏꯅ ꯃꯅꯥ ꯃꯁꯤꯡ ꯑꯃ ꯑꯃ ꯁꯝ
ꯎꯝ
ꯍꯣꯏ ꯁꯥꯔ ꯀꯌꯥ ꯂꯧꯍꯧꯔꯤꯕ ꯂꯨꯄꯥ ꯀꯌꯥ ꯄꯤꯕ
ꯀꯨꯟ ꯐꯤꯕ ꯑꯃ ꯃꯇꯝꯗ ꯎꯃꯣꯛꯅ ꯁꯤꯛꯁꯇꯤꯒꯤꯗ ꯈꯪꯗꯦ ꯎꯃꯨꯛ ꯌꯥꯝꯃꯦ ꯎꯃꯣꯛꯁꯦ ꯑꯃꯗ ꯄꯠꯇꯂ ꯍꯅꯤ ꯀꯥꯟ ꯍꯥꯏꯕꯅꯦꯕ
ꯑꯝ ꯎꯝ ꯑꯗꯨꯗꯣ ꯃꯉꯥꯃꯨꯛ ꯑꯗꯨꯏ ꯂꯧꯕ
ꯎꯃꯛ ꯃꯉꯥ ꯁꯨꯏꯌꯦꯦ ꯑꯗꯨꯅꯦꯅ ꯍꯥꯏꯁꯦ
ꯎꯝ ꯔꯦꯠ ꯃꯆꯨꯔꯥ ꯒ꯭ꯔꯤꯟ ꯃꯁꯨꯔꯥ
ꯏꯪꯂꯤꯁ ꯌꯥꯗꯦ ꯑꯉꯥꯡ ꯃꯥ ꯑꯉꯥꯡ ꯃꯅꯦ
ꯎꯝ ꯑꯉꯥꯡꯕꯁꯦ ꯍꯥꯏꯗꯤ ꯄꯠꯄꯗꯤ ꯊꯨꯕꯅꯤ
ꯁꯤꯁꯅ ꯍꯥꯎꯁꯦ
ꯎꯝ ꯑꯗꯨ ꯈꯪꯗꯦ ꯃꯅꯝꯗꯤ ꯅꯨꯡꯁꯤ ꯑꯗꯣ ꯍꯋꯥꯏ ꯆꯥꯔꯒ ꯃꯤ ꯑꯗꯨ ꯁꯥ ꯁꯨ ꯁꯥꯥꯟꯅ ꯑꯗꯨꯝ ꯆꯥꯕꯗꯤ ꯍꯥꯎꯗꯤ ꯑꯗꯨꯝ ꯍꯥꯎꯕꯅꯦ ꯍꯥꯏꯗꯤ ꯃꯅꯝ ꯅꯨꯡꯁꯤꯕꯒꯤ
ꯎꯝ ꯃꯣꯏ ꯍꯧꯖꯤꯛ ꯕꯣꯜ ꯌꯦꯡꯕꯗꯣ ꯃꯩ ꯃꯨꯠꯈ꯭ꯔꯦꯕꯀꯣ ꯑꯗꯨꯗꯒꯤ ꯖꯅꯦ ꯇꯔꯃ ꯑꯩꯈꯣꯏ ꯇꯥꯃꯣ ꯃꯃꯥꯟꯅꯕ ꯑꯃ ꯖꯦꯅꯦꯔꯦꯇꯔ ꯂꯩꯕꯅꯦ ꯑꯗꯨꯗꯣ ꯃꯣꯏ ꯉꯔꯥꯡ ꯃꯩ ꯃꯨꯜꯂ ꯁꯨꯃꯥꯏꯅ ꯂꯧꯁꯤꯟꯕꯅꯦꯕ ꯃꯣꯏ ꯃꯌꯥꯝ ꯈ ꯍꯥꯏꯅꯔ ꯊꯥꯎꯒ ꯍꯥꯟꯗꯅ ꯑꯗꯨꯗ ꯍꯧꯖꯤꯛ ꯉꯪꯉꯦ ꯑꯗꯨꯒ ꯌꯦꯡꯉꯦ
ꯎꯝ ꯃꯈꯟ ꯇꯥꯏꯌꯦ
ꯎꯝ
ꯑꯗꯣ ꯑꯗꯨꯏꯁꯦꯇꯔ ꯃꯄꯨꯗꯨꯁꯨ ꯌꯦꯡꯕ ꯌꯥꯎꯕ꯭ꯔꯣ
ꯉꯁꯥꯏ ꯌꯦꯡꯉꯝꯃꯦ ꯑꯌꯨꯛꯇ ꯑꯩꯅ ꯑꯗꯨꯨꯝ ꯍꯧꯒꯠꯂꯛꯄꯒꯤ ꯑꯩꯅ ꯇꯣꯂꯦ ꯆꯅꯤꯡꯉꯦꯅ ꯊꯣꯛꯂꯛꯄ ꯗꯨ ꯃꯣꯏ ꯃꯌꯥꯝ ꯌꯦꯡꯅꯕ ꯑꯗꯨ ꯃꯡ ꯊꯣꯡꯗ ꯊꯣꯛꯑꯦ ꯆꯠꯂꯦ ꯑꯗꯨꯒ ꯍꯧꯖꯤꯛꯇꯤ ꯂꯩꯇꯦ ꯆꯠꯈꯃ
ꯎꯝ ꯑꯗꯨꯗꯤ ꯀꯔꯤꯝ ꯀꯥꯏꯗ ꯀꯩꯅꯣ ꯍꯥꯏꯗꯤ ꯃꯩ ꯑꯗꯨꯝ ꯃꯨꯠꯂꯁꯨ ꯆꯥꯔꯖ ꯇꯧ ꯌꯥꯏꯗꯅꯁꯟꯇꯔꯒꯦ
ꯐꯣꯟ ꯁꯛꯑꯦꯗꯅ ꯑꯗꯨ ꯅꯨꯡꯉꯥꯏꯇꯕ
ꯎꯝ ꯐꯣꯟꯟꯌꯥꯝ ꯁꯣꯛꯄꯅꯤꯨ
ꯇꯅ ꯄꯝ ꯗ ꯑꯗ ꯍꯣꯔꯦꯟ ꯀꯃꯥꯟꯅꯗꯣ ꯑꯕꯗꯨꯜꯕꯥ ꯍꯥꯏꯖꯤꯗꯤ ꯅꯣꯡ ꯇꯥꯗꯤ ꯅꯣꯡ ꯇꯥꯔꯗꯤ ꯏꯇꯂꯦ
ꯎꯝ ꯑꯗ ꯇꯥꯃꯣꯅ ꯑꯗꯨꯝ ꯍꯥꯏꯔꯛꯑꯣ ꯑꯩꯗꯤ ꯑꯦꯅꯤꯋꯥꯛꯅꯦ
ꯎꯝ ꯍ
ꯑꯗꯣ ꯅꯣꯡꯗꯤ ꯇꯥꯗꯧ ꯃꯥꯟꯗ꯭ꯔꯦ ꯍꯥꯏꯗꯤ ꯑꯌꯨꯛꯀ ꯅꯨꯃꯤꯗꯥꯡꯒ ꯍꯦꯛ ꯇꯥꯕ ꯅꯣꯡꯗꯣ ꯑꯗꯨꯏ ꯇꯥꯏꯞꯇ ꯇꯧꯋꯦ
ꯎꯝ ꯑꯌꯨꯛꯀꯤ ꯀꯩ ꯀꯦ ꯆꯥꯕ
ꯀꯏꯟꯆꯥꯥ ꯗꯦꯍꯤ ꯄꯤ
ꯀꯥꯏꯅꯑꯣ ꯃꯩ ꯃꯨꯈꯔ꯭ꯕ ꯃꯩ ꯃꯨꯠꯈꯔ꯭ꯦ ꯒꯦꯅꯦꯔꯇꯣꯔ
ꯁꯤꯗ ꯀꯩꯅꯣ ꯌꯣꯝꯃꯤꯁꯦ ꯀꯣ ꯑꯃꯅꯥ ꯃꯃꯥꯅꯦ ꯑ ꯈꯪꯉꯦ ꯎꯝ ꯀꯃꯥꯏꯅꯥ
ꯀꯩ ꯍꯥꯏꯔꯤꯅꯣ
ꯍꯋꯥꯏ ꯂꯩꯔꯨꯕꯗꯣ ꯄꯤꯔꯝꯕ ꯑꯗꯨꯗꯣ ꯉꯥ ꯑꯇꯥꯎꯕ ꯂꯩꯕꯅꯦ ꯑꯗꯨꯗꯣ ꯊꯥꯛꯑꯣ ꯑꯗꯨꯒ ꯊꯣꯡꯉꯣ
ꯇꯥꯇ꯭ꯔ‌ꯦ ꯀꯣꯜ ꯇꯠꯈ꯭ꯔꯕꯔꯥ
ꯇꯠꯇꯦ ꯉꯥ ꯑꯇꯥꯎꯕ ꯂꯩꯕꯅꯦ ꯍꯥꯞꯄ ꯊꯣꯉꯣ ꯍꯥꯏ ꯍꯥꯏꯕꯥ
ꯎꯝ ꯀꯩ ꯉꯥꯅꯣ
ꯈꯪꯗꯤ ꯔꯎ ꯃꯥꯂ‌ꯦ ꯃꯁꯛꯇ‌ꯣ
ꯎꯝ ꯑꯩꯁꯨ ꯑꯗꯨꯝꯕꯗꯤ ꯈꯪꯗꯦ ꯑꯩꯁꯨ ꯉꯥꯁꯦ ꯑꯌꯥꯝꯕ ꯃꯃꯤꯡ ꯈꯪꯗꯦ
ꯔꯧ ꯔꯧ ꯍꯥꯏꯕ꯭ꯔꯥ ꯀꯣꯔꯥ ꯀꯣꯔꯤ ꯍꯥꯏꯕ꯭ꯔꯥ ꯈꯪꯗꯦꯁꯦ ꯃꯃꯤꯡꯗꯣ
ꯈꯪꯗꯦ ꯀꯣꯂꯥ ꯀꯣꯔꯤꯗꯤ ꯇꯥꯕꯨ ꯇꯥꯗ꯭ꯔꯤ ꯀꯣꯔꯤ ꯍꯥꯏꯕ ꯑꯣꯏꯔꯝꯅꯤ
ꯑꯥ ꯀꯔꯤꯌꯥ
ꯀꯣꯔꯤ ꯍꯥꯏꯕꯅꯤ ꯌꯥꯟ ꯌꯥꯎꯗꯦ
ꯀꯣꯔꯤ ꯍꯥꯏꯔꯤꯁꯦ ꯑꯩꯁꯨ
ꯑꯗꯣ ꯈꯪꯗꯦ ꯑꯩ ꯃꯁꯛ ꯀꯩꯀꯥ ꯑꯗꯨꯃꯥꯏꯅ ꯃꯃꯤꯡꯗꯤ ꯇꯥꯗꯤ ꯇꯥꯔꯦ ꯑꯗꯣ ꯑꯗꯨꯝ ꯍꯥꯎꯗꯤ ꯍꯥꯎꯔꯝꯗꯧ ꯃꯥꯜꯂꯤ
ꯎꯝ
ꯉꯔꯥꯡꯗꯣ ꯃꯣꯏ ꯇꯌꯥꯏꯅ ꯃꯣꯏ ꯁꯔꯦꯡ ꯑꯃ ꯐꯥꯗꯤ ꯐꯥꯌꯦ ꯑꯗꯨꯕꯨ ꯀꯩꯅꯣ ꯑꯥ ꯄꯪꯒꯟꯗ ꯑꯃꯨꯛ ꯌꯣꯟꯕ ꯑꯗꯨꯃꯥꯏꯅ ꯑꯃꯨꯛ ꯆꯠꯇꯤ ꯆꯠꯅ
ꯎꯝ
ꯃꯣꯏꯒꯤ ꯁꯨꯃꯥꯏꯅ ꯉꯥ ꯑꯆꯧꯕ ꯐꯥꯕꯩ ꯂꯥꯡꯗ ꯑꯗꯨꯃꯥꯏꯅ ꯇꯧꯋꯦ
ꯃꯩꯁꯦ ꯂꯥꯛꯑꯗꯤ ꯌꯦꯟꯁꯥꯡꯁꯤꯅ ꯑꯃ ꯊꯣꯡ ꯌꯥꯕ ꯄꯥꯐꯣꯔ ꯂꯩꯅꯦ ꯑꯩꯗꯤ ꯏꯟꯁꯥꯡ ꯌꯥꯎꯗꯁꯨ ꯌꯥꯏꯗꯥ ꯄꯥꯐꯣꯔꯁꯦ ꯍꯧꯔꯅꯤ ꯍꯋꯥꯏꯖꯥꯔ ꯃꯦꯠꯂꯅꯤ ꯑꯗꯨꯒ ꯆꯥꯛ ꯄꯨꯛ ꯊꯟꯅ ꯆꯥ ꯉꯝꯃꯦ
ꯎꯝ ꯑꯩꯗꯤ ꯄꯐꯣꯔ ꯌꯥꯎꯗ꯭ꯔꯁꯨ ꯉꯝꯅꯤ ꯑꯗꯨꯝ ꯍꯥꯎꯕꯅꯤ
ꯑꯗꯨ ꯑꯣꯏꯖꯨ ꯈꯤꯇꯪ ꯂꯩꯗꯅ ꯁꯥꯏꯠ ꯗꯤꯁ
ꯎꯝ ꯑꯗꯣ ꯂꯩꯇꯦ ꯑꯩꯉꯣꯟꯗꯗꯤ ꯑꯗꯨꯝ ꯈꯨꯠ ꯅꯞꯇ꯭ꯔ ꯂꯣꯏꯔꯦꯕ
ꯑꯩꯒꯤꯗꯨꯗꯤ ꯃꯥꯅꯦ ꯌꯦꯟ ꯀꯩꯒꯤꯅꯣ ꯍꯥꯏꯁꯦ ꯅꯣꯏꯒꯤ ꯀꯥꯡꯁꯣꯏ ꯅꯄꯥꯗꯤ ꯕꯣꯜ ꯌꯦꯡ ꯂꯩꯔꯕ ꯔꯣ ꯅ‌ꯪꯅꯥ ꯂꯣꯏ ꯏꯁꯤꯡꯅꯁꯤꯁꯤꯅ ꯀꯩꯒꯤꯅ ꯀꯔꯥꯏ ꯏꯁꯤꯡꯅꯦ ꯍꯨꯃꯥꯡꯅꯦꯀꯥꯏ ꯋꯥꯏ ꯏꯕꯨꯡꯉꯣ ꯁꯛꯇꯥꯗꯨꯒ ꯏꯝꯔꯦꯠ
ꯎꯝ
ꯍꯦꯟꯊꯣꯏꯅꯤꯗ ꯌꯦꯟ ꯂꯩꯔꯨꯖꯦꯌꯦ ꯃꯃꯥꯅꯦ ꯑꯣꯖꯥ ꯑꯩꯅ ꯑꯩꯅ ꯃꯃ ꯀꯦꯕꯗꯣ ꯃꯣꯏ ꯃꯅꯥꯎꯄꯤꯗꯤ ꯉꯁꯤ ꯑꯉꯥꯡ ꯆꯉꯕ ꯂꯩꯕꯅꯦꯕ
ꯀꯥꯏꯗ
ꯀꯨꯝꯕꯤ ꯇꯔꯥꯈꯣꯡ ꯑꯗꯨꯗ ꯈꯣꯏꯃꯥ ꯍꯣꯏꯁꯨ ꯆꯠꯇꯣꯏꯕ ꯕꯥꯇꯣꯟ ꯇꯧꯄꯅꯦꯕꯀꯣ ꯏꯅꯝ ꯍꯣꯏꯁꯨ ꯑꯗꯨꯗꯨꯒꯤ ꯆꯠꯄꯒꯤ ꯑꯗꯨ ꯏꯅꯃꯣꯏ ꯆꯠꯈ꯭ꯔꯗꯤ ꯌꯦꯟꯁꯥꯡꯗꯣ
ꯎꯝ
ꯍꯦꯟꯊꯣꯏ ꯍꯣꯏꯒꯤꯗꯣ ꯌꯦꯟꯗꯣ ꯑꯗꯨꯃꯥꯏꯅ ꯈꯔ ꯂꯧꯔꯒ ꯍꯥꯏꯗꯤ ꯀꯥꯡꯁꯣꯏ ꯑꯣꯏꯅ ꯇꯧꯕꯤꯗꯣ ꯑꯗꯨꯃꯥꯏꯅ ꯇꯧꯕꯒꯤ ꯑꯗꯨꯝ ꯀꯥꯡꯁꯣꯏ ꯈꯪꯕꯗꯣ ꯦꯟ ꯀꯥꯡꯁꯣꯏ
ꯈꯪꯗꯦ
ꯁꯨꯨꯞꯀꯤ ꯇꯥꯏꯞꯇ ꯁꯨꯝ ꯀꯥꯡꯁꯣꯏ ꯊꯣꯡꯕꯩ ꯇꯥꯏꯞꯇꯅꯦ ꯊꯣꯡꯗꯣꯏꯁꯦ ꯌꯦꯟꯗꯣ ꯑꯗꯨꯃꯥꯏꯅ ꯊꯣꯡꯕꯒꯤ ꯑꯗꯨ ꯍꯥꯏꯕ ꯑꯗꯨꯒꯤ ꯂꯩꯆꯧꯁꯤꯁꯤꯅꯦ ꯍꯦꯟꯊꯣꯏꯑꯒ ꯀꯩꯅꯣ ꯆꯠꯅꯣꯁꯨ ꯆꯠꯍꯦꯟ ꯂꯩꯕ ꯆꯂꯣꯗꯃꯤ ꯑꯗꯨꯒꯤ ꯋꯥꯔꯤꯅꯤꯗ ꯃꯥ ꯍꯧꯖꯤꯛ ꯂꯥꯛꯑꯝꯃꯤꯗꯣ ꯑꯗꯨꯒ ꯏꯁꯤꯡ ꯃꯁꯥꯗꯣ ꯁꯨꯃꯥꯡ ꯇꯨꯁꯤꯟꯕꯒꯤ ꯑꯩꯈꯣꯏ ꯇꯣ ꯂꯩꯐꯝ ꯊꯣꯛꯞꯄ ꯏꯆꯨꯔ ꯍꯩꯇꯕꯅꯦꯕꯀꯣ ꯑꯗꯨ ꯑꯩꯅ ꯍꯥꯏꯔꯀꯥꯟꯗ ꯍꯨꯃꯥꯡꯅꯦ
ꯑꯗꯨꯝ ꯍꯥꯎꯕ꯭ꯔꯅꯦꯕꯩ ꯀꯥꯡꯁꯨ ꯌꯥꯗꯣ
ꯎꯝ ꯍꯥꯎꯕꯅꯦ
ꯍꯥꯏ ꯁꯤ ꯑꯩꯗꯤ ꯈꯪꯕꯨ ꯈꯪꯗꯕ
ꯎꯝ
ꯒꯥꯔꯤ ꯊꯜ ꯇꯔꯣ
ꯊꯥ ꯈꯪꯗ꯭ꯉꯗꯤ ꯊꯥ ꯈꯨ ꯊꯥꯛꯇ ꯑꯩꯗꯤ ꯊꯣꯡꯉꯣꯏꯌꯦꯦ ꯇꯥꯃꯣꯅ ꯊꯣꯡꯕꯗꯨ ꯑꯣꯏꯔꯝꯅꯤ
ꯑ ꯊꯣꯡꯗꯤ ꯊꯣꯡ ꯊꯣꯡꯉꯕ ꯍꯪꯕ ꯑꯩꯅ ꯍꯪꯉꯤꯁꯤꯅ
ꯍꯥꯏ ꯑꯣꯏꯣꯏꯗ
ꯑꯦ ꯍꯩꯗꯤ ꯍꯩꯗꯤ ꯍꯥꯏꯕ ꯌꯥꯏ ꯀꯩꯅꯣ ꯇꯥꯔꯗꯤ ꯑꯃꯨꯛꯇꯪ
ꯑꯗꯤ
ꯍꯥꯏꯗꯤ ꯑꯩꯈꯣꯏꯗꯤ ꯁꯨꯡꯊꯣꯡ ꯊꯣꯡꯅꯕꯅꯤꯅ ꯈꯪꯗ꯭ꯔꯁꯨꯀꯣ ꯍꯥꯏꯗꯤ ꯃꯈꯣꯏꯅ ꯃꯌꯥꯝ ꯑꯦꯛꯁꯄꯤꯔꯤꯌꯦꯟꯁꯇ ꯂꯩꯔꯝꯃꯤꯅ ꯍꯥꯏꯕꯗ ꯑꯗꯨꯝ ꯈꯪꯅꯤꯕ ꯑꯗꯨ ꯃꯅꯝ ꯅꯝꯃꯛꯄ ꯑꯗꯥꯗ ꯑꯗꯨ ꯍꯥꯞꯄ ꯑꯗꯨꯃꯥꯏꯅ ꯇꯧꯕꯗꯣ ꯑꯗꯨꯝ ꯈꯪꯅꯤ
ꯎꯝ
ꯌꯦꯟꯒꯦ ꯍꯥꯏꯁꯤꯅ ꯑꯃ ꯕꯁ ꯏꯁꯇꯦꯟ ꯃꯃꯥꯡꯗꯋꯥꯏꯗ ꯂꯩꯕꯗꯨꯗꯔꯒꯤ ꯂꯩꯗꯔꯥ
ꯎꯝ ꯍ ꯇꯅꯤ ꯑꯗꯨꯖꯗꯒꯤꯦ ꯃꯣꯏꯗꯅ ꯑꯩꯅ ꯇꯅ ꯂꯥꯏ ꯌꯣꯂꯦ ꯍꯥꯢꯗꯣ ꯕꯨꯕꯣꯛ ꯀꯥꯏꯗꯅꯣ
ꯑꯗꯨ ꯅꯪ ꯑꯗꯨ ꯐꯤꯕꯝꯗꯨꯒ ꯊꯣꯛꯇꯣꯏꯔꯣ ꯐꯅꯦꯛ ꯁꯦꯠꯇ ꯀꯅꯥꯗ ꯍꯥꯏꯕ ꯁ ꯁꯅꯥ ꯑꯗꯣ ꯃꯤ ꯑꯁꯤ ꯅꯨꯄꯥ ꯃꯌꯥꯝꯃꯤꯁꯤ ꯇꯥꯃꯣ ꯍꯣꯏꯣ ꯐꯨꯠꯕꯣꯜ ꯌꯦꯡꯕꯅꯦ ꯅꯁꯇ ꯀꯖꯎꯅꯤ
ꯍꯥꯏꯌꯣ ꯍꯥꯏꯌꯣ ꯃꯁꯥꯗ ꯍꯥꯏꯌꯣ ꯁꯦ ꯁꯦ ꯁꯦ ꯁꯦ ꯑ ꯏꯍꯨꯝꯃꯠ ꯅꯕ ꯇꯥ ꯃꯅꯦ ꯋꯥ ꯉꯥꯏꯁꯤ ꯍꯥꯏꯁꯤꯗꯤ ꯌꯨꯝ ꯃꯨꯠꯅꯕ ꯇꯝꯃꯣꯅꯦ ꯍꯥꯏꯁꯤꯅꯦ ꯋꯥ ꯁꯉꯝ ꯆꯤ ꯐꯀ ꯖꯦ
ꯈꯪꯗꯦ ꯑꯩꯅ ꯈꯟꯕ ꯁꯨꯝ ꯑꯍꯜ ꯑꯣꯏꯕꯒꯤ ꯃꯥꯜꯂꯤ
ꯑꯗꯨꯁꯨ ꯃꯁꯥꯗ ꯑꯣꯟꯍꯟ ꯍꯍꯟ ꯊꯤꯗꯨꯅ ꯇꯧꯈꯤ
ꯍꯥꯟꯅꯗꯤ ꯀꯩꯁꯨ ꯇꯧꯔꯝ ꯃꯣꯏꯗ ꯑꯗꯨꯅꯦ ꯑꯗꯨꯗꯨꯒꯤ ꯑꯗꯨꯝ ꯑꯣꯏꯔꯝꯅꯤ ꯁꯨꯝ ꯑꯍꯟ ꯁꯨꯝꯃꯥꯏꯔꯛꯄꯒꯤ ꯀꯩ ꯍꯥꯏꯗꯣꯏꯅꯣ ꯈꯣꯠꯇꯣꯏꯅꯣ ꯀꯔꯤꯝ ꯈꯪꯗꯕꯒꯤ
ꯎꯝ ꯑꯗꯣ ꯑꯩꯁꯨ ꯆꯥꯛ ꯊꯣꯡꯉꯤꯗꯣ ꯑꯩ ꯊꯝꯃꯒꯦꯀꯣ
ꯈꯨꯔꯣ ꯁꯤꯁꯦ ꯃꯤꯅꯤꯠ ꯀꯌꯥꯃꯨꯛꯇꯤ ꯑꯦꯚꯔꯦꯖ ꯑꯣꯏꯁꯦ ꯈꯪꯕ꯭ꯔꯥ
ꯀꯩꯅꯣ ꯊꯝꯃꯒꯦꯀꯣ ꯅꯪꯅ ꯊꯝꯃꯣ ꯅꯪ ꯊꯝꯗꯣꯏꯅꯦ ꯊꯝꯃꯣ
ꯍꯥꯏꯗꯤ ꯃꯤꯅꯤꯠꯁꯦ ꯑꯩꯈꯣꯏꯁꯤ ꯊꯝꯅꯗꯕꯤ ꯁꯨꯝ ꯄꯥꯏꯅꯔꯗꯤ ꯃꯤꯠ ꯀꯌꯥꯃꯨꯛꯀ ꯑꯣꯏꯅꯤ ꯈꯪꯕ꯭ꯔꯥ ꯍꯥꯏꯔꯛ ꯑꯣ
ꯑꯁꯤꯒꯤ ꯃꯔꯝꯗ ꯁꯤꯗ ꯉꯥꯡꯅꯕ ꯌꯥꯗꯦ ꯅꯪ ꯈꯪꯗꯕ꯭ꯔꯥ ꯊꯝꯃꯣ ꯑꯩꯅ ꯍꯥꯏꯗꯤ ꯊꯝꯃꯣ
ꯑꯣꯀꯦ ꯈꯪꯗ
ꯍꯃ ꯐꯁ
ꯊꯝꯃꯒꯦꯀꯣ
ꯎꯝ